ꯍꯂꯣ
ꯀꯔꯝ ꯇꯧꯔꯤ
ꯅꯨꯡꯉꯥꯏꯔꯤꯌꯦꯦ ꯅꯪꯗꯤ
ꯅꯨꯡꯉꯥꯏꯕ ꯅꯨꯡꯉꯥꯏꯕ ꯍꯥꯏꯕꯗꯣ ꯁꯤ ꯑꯣꯏꯔꯝꯒꯅꯤ ꯍꯟꯗꯛ ꯇ
ꯅꯨꯡꯁꯥ ꯁꯥꯕꯅꯤꯅ ꯐꯃꯨꯡꯗ ꯍꯤꯞꯂꯤ ꯌꯥꯏ ꯊꯕꯛꯁꯨ ꯁꯨꯕ ꯉꯝꯗꯦ ꯍꯟꯗꯛꯇꯤ ꯁꯥꯃꯜ
ꯎꯝ ꯑꯗꯨꯅꯦ ꯃꯤꯁꯤꯡꯁꯦ ꯁꯥꯏ ꯁꯥꯏ ꯍꯥꯏꯅ ꯍꯟꯗꯛꯁꯦ ꯅꯨꯡꯉꯥꯏꯔꯒ ꯂꯩꯔꯦ ꯁꯥꯕꯅꯤ ꯅꯃꯄ ꯑꯟꯁꯨ ꯆꯁꯣꯄ ꯅꯅꯨꯡꯉꯥꯏꯇ꯭ꯔꯦ ꯍꯟꯗꯇꯤ
ꯍꯣꯏ ꯕꯖꯥꯔꯗꯤ ꯆꯠꯅꯤꯡꯕꯅꯦꯅꯦ ꯕꯖꯥꯔꯗꯤ ꯆꯠꯂꯒ ꯄꯣꯠꯆꯩ ꯈꯔꯗꯤ ꯂꯧꯅꯤꯡꯕꯅꯦ ꯕꯤꯁꯜꯁꯨ ꯆꯠꯅꯤꯡꯉꯦ ꯍꯟꯗꯛꯀꯥꯟꯁꯦ ꯀꯣ ꯄꯣꯠ ꯄꯣꯠꯆꯩꯁꯤꯡꯗꯣ ꯌꯥꯝ ꯋꯥꯠꯄ ꯈꯛꯇꯪ ꯑꯣꯏꯔꯦꯕ
ꯕꯤꯁꯥꯜꯗꯣ ꯑꯅꯧꯕ ꯂꯥꯛꯄ꯭ꯔ ꯄꯣꯆꯥꯏꯁꯨ ꯑꯅꯧꯕ ꯂꯥꯛꯄ ꯅꯨꯡꯉꯥꯏꯕ ꯑꯃ ꯂꯩꯕꯅꯤ
ꯁꯝꯃꯔ ꯑꯣꯏꯕꯅꯤꯅꯀꯣ ꯍꯥꯏ ꯃꯍꯤꯒꯨꯝꯕꯁꯨ ꯑꯣꯐꯔ ꯄꯤꯔꯝꯒꯅꯤ
ꯎꯝ ꯍꯩ ꯃꯍꯤꯁꯤ ꯑꯅꯛꯄ ꯀꯩꯅꯣꯗꯁꯨ ꯂꯩꯒꯅꯤ ꯈꯔꯤꯗꯔ ꯍꯩꯕꯗꯤ ꯑꯗꯨꯝ ꯂꯩꯒꯅꯤ ꯁꯣꯔꯨꯝꯗ ꯍꯥꯏꯕꯗꯤ ꯕꯤꯁꯥ ꯀꯔꯤ ꯀꯔꯤ ꯀꯣ ꯎꯝ
ꯎꯝ
ꯂꯩꯒꯅꯤ ꯍꯟꯗꯛꯇꯤ
ꯍꯩ ꯃꯍꯤꯗꯤ ꯁꯥꯒꯠꯂꯛꯄꯅꯤꯅ ꯑꯗꯨꯕꯨ ꯑꯩꯗꯤ ꯌꯥꯝ ꯏꯪꯅ ꯊꯝꯂꯒ ꯊꯛꯄꯗꯨ ꯉꯝꯗꯦ
ꯑꯁ ꯑꯩꯗꯤ ꯌꯥꯝ ꯏꯪꯅ ꯊꯛꯅꯤꯡꯉꯤ
ꯐ꯭ꯔꯤꯖ ꯐ꯭ꯔꯤꯖꯇꯒꯤ ꯈꯪꯗ꯭ꯔꯦ ꯍꯟꯗꯛꯀꯥꯟꯁꯦ ꯏꯪꯅ ꯊꯛꯄꯗꯨꯁꯨ ꯄꯥꯝꯗꯦ ꯑꯗꯨꯒ ꯍꯛꯆꯥꯡꯗꯁꯨ ꯑꯥꯏꯁ ꯀꯔꯤꯅꯦ ꯐ꯭ꯔꯤꯖꯇꯒꯤ ꯊꯝꯂꯒ ꯍꯦꯛ ꯀꯔꯛꯄꯗꯣ ꯑꯗꯨ ꯊꯥꯛꯂꯒ ꯍꯛꯆꯥꯡꯁꯨ ꯅꯨꯡꯉꯥꯏꯕ ꯋꯥꯠꯂꯦ ꯑꯩꯒꯤꯗꯤ
ꯃꯤ ꯃꯤꯒꯤꯅꯤ ꯑꯗꯨ ꯈꯔꯗꯤ ꯌꯥꯝ ꯏꯪꯉꯒ ꯃꯇꯨꯝ ꯃꯇꯨꯝ ꯑꯥꯏꯁꯗꯣ
ꯎꯝ꯫
ꯑꯗꯨ ꯌꯥꯕꯗꯨ ꯊꯛꯅꯤꯡꯕꯁꯨ ꯂꯩꯅꯦ꯫
ꯍꯣꯏ꯫
ꯑꯩꯗꯤ ꯑꯗꯨ ꯉꯝꯗꯕ ꯏꯪꯕꯗꯤ ꯄꯦꯟꯗꯤ ꯄꯦꯜꯂꯦꯀꯣ ꯑꯗꯨ ꯊꯛꯄꯗꯨꯗꯤ꯫ ꯍꯦꯛ ꯊꯥꯛꯔꯒ ꯏꯁꯥꯗ ꯏꯪ ꯏꯪ ꯀꯔꯤ ꯍꯥꯏꯅꯤ꯫ ꯅꯨꯡꯉꯥꯏꯕ ꯐꯥꯎꯕ ꯃꯥꯜꯂꯦ ꯑꯩꯒꯤꯗꯤ ꯑꯗꯨ ꯍꯦꯛ ꯊꯥꯛꯂꯒ ꯄꯨꯛꯁꯨ ꯅꯨꯡꯉꯥꯏꯇꯕ ꯀꯩꯅꯣ ꯇꯧꯋꯦ꯫
ꯍꯥꯏꯗꯤ ꯏꯪꯕ ꯀꯥꯟꯗ ꯁꯥꯕ ꯀꯥꯟꯗꯗꯤ ꯑꯁ ꯑꯦ ꯂꯥꯁꯤꯗꯣ ꯊꯥꯛꯅꯤꯡꯕꯅ ꯉꯥꯎꯔꯦꯅꯦ꯫
ꯎꯝ꯫
ꯑꯗꯣ ꯊꯥꯛꯅꯤꯡꯉꯦ ꯑꯗꯨꯒ ꯅꯨꯡꯁ ꯁꯥ ꯌꯥꯝ ꯁꯥꯕ ꯃꯇꯝꯗ ꯀꯤꯍꯣꯝꯗꯨꯁꯨ ꯀꯣ ꯄꯤꯁ ꯃꯆꯥ ꯃꯆꯥ ꯀꯛꯔꯒ ꯃꯔꯣꯛ
ꯑꯁ ꯍꯥꯎꯒꯅꯤꯗꯥ ꯅꯪꯁꯦ ꯍꯥꯎ ꯒꯅꯤꯗꯥ ꯍꯥꯏꯅ
ꯅꯣꯡꯃ ꯀꯤꯍꯣꯝꯒꯤ ꯐꯥꯝ ꯆꯠꯂꯨꯁꯤꯔꯣ꯫
ꯑꯁ ꯑꯩꯗꯤ ꯗ꯭ꯔꯥꯒꯟ ꯐ꯭ꯔꯨꯏꯠꯀꯤ ꯆꯠꯅꯤꯡꯉꯦ ꯇꯧꯕꯅꯦ꯫
ꯉꯁꯤ ꯆꯠꯂꯁꯦꯔꯣ꯫
ꯑꯃꯥꯈꯛ ꯂꯧꯔꯒ ꯍꯜꯂꯛꯄ ꯐꯥꯝ ꯌꯧꯔꯒ꯫
ꯑꯥ꯫
ꯑꯁꯤ ꯂꯥꯡꯖꯤꯡ ꯑꯆꯧꯕ ꯃꯅꯤꯡ ꯍꯥꯏꯕ꯭ꯔꯥ꯫ ꯑꯗꯨꯗ ꯂꯩꯌꯦ ꯍꯥꯏꯕꯅꯤꯅꯦ ꯅꯥꯛꯑꯦ ꯍꯣꯏ꯫
ꯑꯣ ꯑꯩꯗꯤ ꯑꯗꯨꯗꯤ ꯈꯪꯖꯗ꯭ꯔꯦ ꯑꯣ ꯑꯣ ꯑꯣ ꯑꯣ꯫
ꯑꯗꯨ ꯆꯠꯅꯤꯡꯕꯅꯦ꯫
ꯑꯗꯨꯗꯔ ꯀꯔꯤ ꯍꯥꯏꯕ꯭ꯔꯥ ꯆꯥꯃꯉꯥꯒꯨꯝꯕ ꯆꯪꯕ ꯒꯤꯗꯣ꯫ ꯄꯤꯔꯒ ꯑꯩꯈꯣꯏꯅ ꯆꯥꯅꯤꯡꯕ ꯃꯈꯩ ꯆꯥꯔꯒ ꯍꯟꯕ꯫ ꯄꯨꯕꯗꯤ ꯌꯥꯗꯕ ꯑꯗꯨ ꯍꯥꯏꯕ ꯑꯃ ꯂꯩꯌꯦ ꯍꯥꯏꯌꯦ ꯑꯩꯁꯨ ꯆꯠꯇꯦ ꯑꯗꯣ ꯀꯩꯅꯣ ꯅꯨꯄꯥ ꯑꯃꯅꯀꯣ ꯑꯩꯅ ꯌꯥꯝ ꯄꯥꯝꯃꯦ ꯑꯩꯗꯤ ꯑꯗꯨꯒꯤ ꯒꯥꯔꯗꯦꯟ ꯆꯠꯅꯤꯡꯉꯦ ꯍꯥꯏꯔꯒ꯫ ꯑꯃ ꯂꯩꯕꯅꯦ ꯑꯗꯨ ꯗꯨ ꯅꯪ ꯆꯪꯔꯒ ꯆꯥꯅꯤꯡꯕ ꯃꯈꯩ ꯆꯥꯕ ꯌꯥꯔꯦ꯫ ꯄꯦꯟꯗ꯭ꯔꯤ ꯐꯥꯎ ꯆꯥꯕ ꯌꯥꯔꯦ ꯑꯗꯨ ꯌꯨꯝꯗꯗꯤ ꯄꯨꯕ ꯌꯥꯗꯦ ꯃꯐꯝꯗ ꯂꯩꯔꯒꯀꯣ ꯐꯝꯔꯒ ꯆꯥꯕ ꯆꯥꯕ ꯇꯧꯒꯗꯧꯕꯅꯤ ꯍꯥꯏꯌꯦ
ꯑꯗꯨꯕꯨ ꯃꯤ ꯑꯃꯗ ꯆꯥꯃꯉꯥ ꯍꯥꯏꯔꯗꯤ ꯆꯥꯃꯉꯥꯒꯤꯗꯨꯗꯤ ꯈꯨꯗꯛꯇꯗꯤ ꯆꯥꯕ ꯉꯝꯔꯣꯏꯅꯦ ꯄꯩꯁꯥ ꯄꯥꯝꯃꯨꯑꯦ ꯑꯃꯨꯛꯀ꯫
ꯆꯪꯕ ꯎꯝ ꯁꯤꯡꯒꯤꯗꯨꯔꯥ ꯃꯥꯅ ꯍꯥꯏꯕꯗ ꯑꯃꯗꯗꯤ ꯅꯠꯇꯕꯒꯨꯝꯅꯗꯤ ꯍꯥꯏꯌꯦ ꯑꯗꯨꯅ ꯑꯁ ꯑꯗꯨꯗꯤ ꯑꯣꯏꯔꯗꯤ ꯃꯤ ꯃꯉꯥ ꯇꯔꯨꯛ ꯑꯣꯏꯔꯁꯨꯀꯣ ꯆꯠꯂꯒ ꯑꯗꯨ ꯆꯥꯃꯉꯥꯗꯨ ꯄꯤꯔꯒ ꯆꯥꯕ ꯈꯛꯇ ꯑꯣꯏꯔꯁꯨ ꯆꯠꯅꯤꯡꯉꯦ ꯑꯩꯗꯤ ꯑꯗꯨ꯫ ꯄꯦꯟꯅ ꯆꯥꯊꯣꯛꯄꯗꯣ ꯑꯗꯨ ꯄꯥꯝꯃꯦ ꯍꯥꯏꯕꯅꯦ꯫ ꯃꯐꯝꯝꯗꯣ ꯍꯥꯏꯌꯣ ꯍꯥꯏꯔꯒ ꯑꯁ ꯍꯧꯖꯤꯛ ꯂꯣꯏꯔꯝꯒꯅꯤ ꯂꯩꯔꯝꯔꯣꯏ ꯍꯥꯏꯅ ꯍꯥꯏꯕ
ꯅꯝꯕꯣꯜꯗꯁꯨ ꯂꯩꯌꯦ ꯍꯥꯏꯌꯦꯕꯀꯣ ꯅꯝꯕꯣꯜꯗꯁꯨ ꯁꯨ ꯑꯃ ꯂꯩ ꯍꯥꯏꯌꯦ ꯑꯗꯨ ꯅꯍꯥꯟ ꯐꯦꯁꯕꯨꯛꯇ ꯊꯥꯒꯠꯂꯛꯄꯗꯣ ꯑꯩꯅ ꯐꯦꯁꯕꯨꯛꯇ ꯊꯥꯒꯠꯂꯛꯄꯗꯣ ꯃꯤ ꯌꯥꯝ ꯂꯥꯛꯇꯅ ꯑꯩꯒꯤ ꯍꯩꯁ ꯇꯤꯡꯗꯣ ꯂꯣꯏꯅ ꯂꯣꯏꯈ꯭ꯔꯦ ꯃꯊ ꯃꯨꯛꯀ ꯊꯥꯒꯠꯂꯛꯀꯦꯀꯣ ꯍꯥꯏꯅ ꯇꯤꯛ ꯐꯦꯁꯕꯨꯛꯗ ꯎꯑꯦꯕ꯫ ꯃꯤꯗꯣ ꯌꯥꯝꯅꯗꯤ ꯂꯥꯛꯄ ꯃꯥꯜꯂꯦ꯫
ꯎꯝ꯫
ꯐꯥꯔꯝꯗꯨꯁꯨ ꯆꯥꯎꯋꯦꯕꯀꯣ ꯆꯥꯎꯕꯗꯤ ꯃꯥꯅꯁꯨ ꯎꯠꯍꯟꯅꯤꯕ ꯄꯥꯟꯕꯁꯨ ꯐꯖꯅꯗꯤ ꯄꯥꯜꯂꯦ ꯃꯥꯒꯤꯗꯣ꯫
ꯎꯝ꯫ ꯃꯣꯏꯁꯦ ꯁꯦꯝꯕ ꯍꯩꯔꯗꯤ ꯃꯥꯟꯗꯤ ꯄꯥꯟꯕ ꯃꯥꯜꯂꯦꯗ꯫
ꯑꯗꯨꯅꯦ ꯃꯥꯒꯤ ꯕ꯭ꯔꯥꯟꯁ ꯑꯃꯗ ꯇꯔꯥ ꯄꯨꯝꯃꯁꯨꯀꯣ ꯁꯥꯠꯂꯦ ꯍꯥꯏꯅꯦ ꯂꯥꯏ ꯂꯩ ꯁꯥꯠꯄꯗꯣ ꯑꯗꯨꯗꯨ ꯑꯝ ꯇꯔꯥꯗꯤ ꯍꯥꯞꯄ ꯌꯥꯔꯣꯏ ꯑꯗ ꯑꯍꯨꯝꯈꯛ ꯍꯥꯏꯕ꯭ꯔꯥ ꯀꯔꯤꯔꯥ ꯍꯥꯏꯕꯅꯤꯅꯦ
ꯎꯝ ꯑꯗꯨꯅꯤ ꯀꯩꯅꯣ ꯑꯃꯗ ꯑꯩꯠꯇꯤ
ꯎꯝ
ꯑꯩꯈꯣꯏꯅ ꯍꯧꯖꯤꯛ ꯌꯣꯟꯕꯁꯤꯀꯣ
ꯎꯝ
ꯑꯃꯗ ꯑꯩꯠꯇꯤ ꯅꯥꯏꯟꯇꯤ ꯌꯥꯝ ꯆꯥꯎꯔꯗꯤ ꯍꯟꯗ꯭ꯔꯦꯗ ꯄꯤꯕꯁꯨ ꯂꯩꯗꯅ
ꯎꯝ
ꯑꯗꯨ ꯄꯥꯝꯕꯤ ꯑꯃꯗ ꯍꯥꯏꯔꯁꯨ ꯃꯣꯏꯅ ꯀꯩꯅꯣ ꯇꯧꯍꯟꯕꯗꯨꯗꯤ ꯎꯝ ꯄꯝꯕꯤꯗꯨꯗꯤ ꯎꯝ ꯀꯔꯤ ꯍꯥꯏꯔꯨꯅꯤ ꯃꯄꯨꯟ ꯑꯃꯗ ꯄꯥꯝꯕꯤꯗ ꯑꯍꯨꯝ ꯃꯔꯤ ꯊꯥꯍꯜꯂꯦꯗꯅ
ꯎꯝ
ꯑꯗꯨ ꯑꯣꯏꯔꯗꯤ ꯂꯩꯕ꯭ꯔꯥ ꯃꯣꯏꯒꯤꯁꯨ ꯍꯩ ꯁꯥꯠꯗꯨ ꯄꯥꯟꯕꯥꯟꯕ ꯀꯥꯟꯗꯗꯤ ꯌꯦꯡꯕꯁꯨ ꯅꯨꯡꯉꯥꯏꯔꯝꯒꯅꯤ
ꯎꯝ
ꯆꯥꯕ ꯈꯛꯇ ꯅꯠꯇꯅꯀꯣ
ꯎꯝ
ꯍꯥꯏꯗꯤ ꯐꯥꯝꯗ ꯆꯠꯂꯒ ꯄꯦꯟꯊꯣꯛꯅ ꯆꯠ
ꯐꯥꯝꯗꯨꯁꯨ ꯐꯖꯅ ꯐꯖꯅ ꯇꯧꯋꯦꯕꯀꯣ ꯁꯤꯠ ꯅꯥꯟꯅ ꯊꯝꯃꯦꯕ ꯃꯥꯒꯤ ꯐꯥꯝꯗꯨꯁꯨ
ꯎꯝ ꯎꯝ
ꯐꯖꯩ ꯃꯥꯒꯤ ꯃꯑꯣꯡ ꯇꯥꯅ ꯁꯦꯝꯃꯦ
ꯑꯣ ꯀꯩꯅꯣ ꯈꯧꯄꯨꯝꯗꯁꯨ ꯃꯅꯥꯛꯇ ꯂꯩ ꯍꯥꯏꯌꯦ ꯑꯗꯨ ꯅꯣꯏꯁꯨ ꯆꯠꯄ꯭ꯔꯣ
ꯆꯠꯇꯦ ꯑꯗꯨ ꯂꯩꯌꯦ ꯍꯥꯏꯌꯦ ꯍꯣꯏ
ꯈꯪꯕꯗꯤ ꯆꯠꯀꯗꯧꯕꯅꯦꯕ ꯑꯁ ꯈꯪꯗꯕꯒꯤ ꯍꯟꯕ ꯃꯇꯝꯗ ꯀꯩꯅꯣꯅ ꯑꯃ ꯗꯥꯝ ꯃꯅꯥꯛꯇꯅꯤ ꯑꯗꯨ ꯍꯥꯏꯌꯦ ꯑꯁ ꯍꯥꯏꯗꯤ
ꯎꯝ ꯅꯍꯥꯟ ꯎꯏꯌꯦ ꯃꯆꯥꯅꯨꯄꯤꯅ ꯏꯁꯇꯦꯇꯥꯁꯇ ꯏꯃꯥꯒꯤ ꯐꯥꯝꯗ ꯆꯠꯂꯦ ꯍꯥꯏꯅ ꯊꯥꯒꯠꯂꯛꯄ ꯐꯖꯅ ꯄꯥꯜꯂꯦ
ꯎꯝ ꯐꯖꯅ ꯄꯥꯜꯂꯦ ꯑꯗꯨ ꯑꯗꯨ ꯗꯥꯝ ꯑꯗꯨꯗ ꯍꯥꯏꯗꯨꯗꯤ ꯀꯔꯤ ꯍꯥꯏꯅꯤ ꯎꯝ ꯅꯨꯡꯁꯥꯁꯨ ꯀꯟꯕꯅꯤꯅꯀꯣ ꯅꯨꯡꯁꯥꯥꯁꯨ ꯀꯟꯕꯅꯤꯅ ꯍꯥꯎꯔꯝꯒꯅꯤ ꯅꯨꯡꯁꯥꯁ ꯁꯦ ꯍꯩ ꯃꯈꯩꯁꯦ ꯅꯨꯡꯁꯥ ꯌꯥꯏꯕ ꯅꯨꯡꯁꯥ ꯐꯪꯕ ꯃꯐꯝꯗꯗꯤ ꯍꯩ ꯍꯩꯁꯦ ꯍꯥꯎꯕꯗꯤ ꯍꯦꯜꯂꯦꯀꯣ ꯍꯩ ꯈꯨꯗꯤꯡꯃꯛꯅꯦ ꯑꯩꯁꯦ
ꯎꯝ
ꯍꯥꯏꯕꯗꯤ ꯅꯨꯡꯁꯥ ꯌꯥꯎ ꯌꯥꯎꯗꯕ ꯃꯐꯝꯗꯗꯤ ꯊꯨꯝꯕꯁꯨ ꯋꯥꯠꯂꯦ
ꯎꯝ ꯑꯁꯦꯡꯕꯅꯦ
ꯌꯦꯡꯁꯤꯅꯦ ꯂꯥꯡꯒꯣꯜ ꯗꯨꯗ ꯂꯩꯔꯗꯤ ꯅꯣꯡꯃ ꯆꯠꯁꯤꯗ
ꯑꯞ ꯗꯥꯎꯟ ꯆꯠꯂꯒ ꯆꯠꯂꯒ ꯍꯜꯂꯛꯄ ꯀꯣ
ꯎꯝ
ꯍꯜꯂꯛꯄ ꯌꯥꯔꯦ ꯅꯪ ꯈꯔ ꯉꯟꯅ ꯆꯥꯠꯂꯒ ꯍꯜꯂꯛꯄꯗ ꯑꯗꯨꯝ ꯅꯪꯒꯅꯦꯕ
ꯅꯪꯒꯅꯤꯗ
ꯑꯁ ꯍꯟꯗꯛꯀꯥꯟꯗꯤ ꯇꯧꯐꯝꯁꯨ ꯈꯪꯗꯦ ꯎꯝ ꯊꯕꯛ ꯁꯨꯕꯁꯨ ꯐꯖꯅꯁꯨ ꯁꯨꯕ ꯉꯝꯗꯦ
ꯎꯝ
ꯏꯁꯥꯁꯨ ꯈꯔ ꯅꯨꯡꯉꯥꯏꯇꯦ ꯍꯟꯗꯛꯀꯥꯟꯁꯦ
ꯎꯝ ꯅꯨꯡꯁꯥ ꯁꯥꯕꯁꯤꯅꯀꯣ ꯃꯤ ꯌꯥꯝꯁꯦ ꯀꯔꯤ ꯍꯥꯏꯅꯤ ꯏꯁꯣꯟ ꯁꯣꯟꯕꯗꯧꯅ ꯍꯛꯆꯥꯡꯁꯦ ꯇꯨꯝꯕ ꯀꯥꯟꯗꯁꯨꯅꯤ ꯑꯅꯥꯕ ꯑꯃ ꯂꯩꯕꯒꯨꯝꯅ ꯀꯔꯤ ꯎ ꯄꯦꯠ ꯊꯥꯕ ꯍꯥꯏꯕ ꯇꯥꯔꯦꯀꯣ ꯏꯅꯔꯖꯤ ꯌꯥꯎꯗꯕ ꯗ ꯁꯨꯃꯥꯏꯅ ꯇꯧꯋꯦ ꯍꯟꯗꯛꯁꯦ
ꯑꯗꯨꯅꯤ
ꯅꯨꯡꯁꯥ ꯁꯥꯕꯒꯤ ꯍꯥꯏꯗ꯭ꯔꯦꯁꯟꯁꯨ ꯌꯥꯝꯕ꯭ꯔꯥ ꯏꯁꯤꯡꯁꯦ ꯈꯔ ꯌꯥꯝꯅ ꯊꯛꯅꯤꯉꯥꯏ ꯗꯔꯀꯥꯔ ꯂꯩꯕ ꯃꯥꯜꯂꯦꯗ
ꯑꯁꯦꯡꯕ ꯏꯁꯤꯡꯁꯨ ꯊꯛꯅꯤꯡꯗꯦꯅꯦ
ꯄꯣꯠꯁꯦ ꯋꯥꯠꯂꯗꯤ ꯑꯩꯗꯤꯅꯤ ꯌꯥꯝ ꯅꯨꯡꯉꯥꯏꯇ꯭ꯔꯦ ꯍꯟꯗꯛꯀꯥꯟꯁꯦ ꯉꯁꯤ ꯈꯛꯇ ꯑꯣꯏꯔꯁꯨꯀꯣ ꯏꯁꯤꯡꯁꯦ ꯃꯄꯨꯡ ꯐꯥꯅ ꯑꯩ ꯍꯦꯛ ꯅꯣꯔꯃꯦꯜ ꯍꯧꯖꯤꯛ ꯑꯗꯨꯝ ꯊꯛꯄꯁꯦ ꯊꯛꯇ꯭ꯔꯗꯤ
ꯉꯁꯤ ꯈꯛꯇꯅꯦ ꯍꯥꯏꯔꯁꯨ ꯍꯥꯟꯅꯗꯤ ꯍꯞꯇꯥ ꯏꯁꯤꯡ ꯊꯛꯇ꯭ꯔꯁꯨ ꯀꯔꯤꯁꯨ ꯈꯪꯗꯕꯅꯦ ꯍꯟꯗꯛ ꯀꯥꯟꯗꯗꯤ ꯏꯁꯤꯡꯁꯦ ꯍꯦꯛ ꯍꯧꯒꯠꯂꯒ ꯒ꯭ꯂꯥꯁ ꯑꯆꯧꯕ ꯑꯃꯗ ꯊꯥꯛꯀꯅꯤ ꯑꯗꯨ ꯆꯥꯛ ꯇꯧꯔꯒ ꯉꯥꯏꯍꯥꯛ ꯂꯩꯕ ꯃꯇꯨꯡꯗ ꯊꯥꯛꯀꯅꯤ ꯉꯍꯥꯛ ꯂꯩꯔꯒ ꯑꯃꯨꯛ ꯊꯛꯀꯅꯤ ꯑꯗꯨ ꯇꯧꯗ꯭ꯔꯗꯤ ꯅꯨꯡꯗꯥꯡꯒꯗꯤ ꯅꯨꯡꯉꯥꯏꯇꯕ ꯑꯗꯨꯝ ꯑꯩꯒꯤꯁꯦ ꯀꯔꯤ ꯍꯥꯏꯅꯤ ꯀꯝꯐꯣꯔꯠ ꯑꯣꯏꯗꯕ
ꯑꯗꯣ ꯑꯗꯨ ꯑꯣꯏꯔꯗꯤ ꯏꯁꯤꯡ ꯋꯥꯠꯄꯒꯤꯅꯦꯕꯀꯣ ꯑꯗꯨꯝ ꯅ ꯐꯖꯅ ꯏꯁꯤꯡ ꯊꯥꯔꯗꯤ ꯅꯁꯛꯁꯨ ꯐꯖꯔꯛꯑꯅꯤ ꯅꯣꯏꯁꯨ ꯅꯣꯏꯔꯛꯑꯅꯤꯅ
ꯑꯁꯦꯡꯕꯅꯦ ꯏꯁꯤꯡꯁꯦ ꯐꯖꯅ ꯊꯥꯛꯑꯗꯤ ꯎꯝ ꯃ ꯀꯆꯨꯗꯤ ꯃꯣꯕꯒꯤꯁꯨ ꯑꯁꯦꯡꯕ ꯍꯥꯏꯕ ꯑꯃ ꯂꯩꯗꯅꯀꯣ ꯃꯣꯕꯁꯤꯡꯁꯦ ꯐꯖꯅ ꯃꯥ ꯃꯥꯒꯤ ꯀꯂꯔ ꯑꯗꯨꯗ ꯅꯣꯔꯃꯦꯜ ꯍꯥꯏꯕꯒꯤ ꯀꯂꯔ ꯈꯔ ꯐꯕꯒꯤ ꯍꯥꯏꯕ ꯇꯥꯔꯦ ꯏꯁꯀꯤꯟ ꯇꯣ ꯑꯗꯨ ꯎꯗꯤ ꯑꯣꯏꯁ ꯑꯩꯉꯣꯟꯗ ꯀꯩꯁꯨ ꯍꯨꯝꯋꯦ ꯑꯗꯨ ꯑꯣꯏꯔꯁꯨ ꯑꯩꯒꯤꯁꯦ ꯀ꯭ꯂꯤꯌꯥꯔ ꯑꯣꯏꯕ ꯑꯃ ꯎꯕ ꯐꯪꯉꯦꯕ
ꯎꯝ ꯑꯁ ꯑꯗꯨꯅꯅꯤꯅꯦ ꯅ ꯁꯛ ꯍꯟꯗꯛ ꯀ ꯐꯖꯔꯛꯑꯦ ꯍꯥꯏꯕꯗꯣ ꯅꯪꯒꯤ ꯁꯅꯥꯗꯁꯨ ꯂꯪ ꯇꯔꯤꯛ ꯂꯥꯡꯪꯂꯛꯑꯦꯕ
ꯂ ꯃꯒꯕꯨꯗꯤꯦ ꯑꯗꯨꯗꯗꯤ ꯆꯒꯗ꯭ꯔꯦ ꯍ
ꯃꯤꯅ ꯍꯨꯔꯥꯏꯒꯅꯤꯀꯣ ꯐꯖ ꯐꯖꯅ ꯊꯝꯃꯣꯀꯣ ꯇꯨꯝꯔꯝꯗꯥꯏꯗ
ꯍ ꯀ
ꯃꯥꯡꯉꯗꯤ ꯕꯦꯔꯥꯅꯦ
ꯍꯥ ꯐꯖꯔꯁꯨ ꯐꯖꯗ꯭ꯔꯁꯨ ꯑꯅꯤ ꯑꯍꯨꯝ ꯊꯝ꯭ꯔꯁꯨ ꯗꯀꯥꯜꯩ꯭ꯔꯦ ꯅꯦꯍꯦ ꯃꯤ ꯑꯣꯏꯅ ꯑꯣꯏꯅ ꯄꯣꯛꯑꯗꯤ ꯑꯃ ꯍꯥꯏꯕꯗꯨꯅꯦꯕ ꯃꯊꯥ ꯁꯥ ꯆꯅꯤꯡꯉꯥꯏꯅꯤ ꯅꯨꯄꯥꯁꯤꯡꯁꯨ ꯅꯨꯄꯤꯁꯤꯡꯁꯨ
ꯀꯔꯝꯕ ꯑꯃꯨꯛ ꯍꯥꯞꯁꯤꯔꯥ ꯍꯥꯞꯁꯤꯔꯥꯅ
ꯍꯥꯥ
ꯅꯪꯒꯤ ꯅꯪꯒꯤ ꯑ ꯅꯣꯡꯃ ꯕꯖꯥꯔ ꯆꯠꯂꯒ ꯑꯃꯨꯛꯀ ꯅꯪꯒꯤ ꯏꯌꯥꯔꯔꯤꯡꯗꯨꯁꯨ ꯂꯩꯔꯁꯤꯅꯦ ꯑꯩꯕꯨꯁꯨ ꯄꯨꯕꯤꯌꯨꯅꯦ ꯑꯩ ꯂꯧꯗ꯭ꯔꯁꯨ
ꯑ ꯌꯦꯡꯅꯤꯡ ꯑꯥ ꯅꯍꯥꯟ ꯑꯗꯨꯗꯤ ꯎꯝ ꯑꯥ
ꯀꯥꯞꯀꯦ ꯍꯥꯏꯕ ꯀꯥꯟꯗ ꯁꯨꯡꯌꯥ ꯌꯥꯗꯦ ꯀꯥꯞꯄ ꯌꯥꯗꯦ ꯀꯥꯞꯄ ꯌꯥꯗꯦ ꯍꯥꯏꯒꯅꯤ
ꯌꯦꯡꯕꯗꯤ ꯌꯥꯕꯣꯀꯣ ꯐꯣꯇꯣ ꯀꯥꯞꯄꯗꯤ ꯌꯥꯗꯦꯕ
ꯑꫭ ꯅꯣꯡꯃ ꯆꯠꯁꯦ ꯑꯃꯨꯛꯀ ꯃꯥ ꯀꯩꯅꯣ ꯇꯧ